ꯑꯣ
ꯇꯥꯔꯦ ꯇꯥꯔꯦ ꯁꯦꯡꯅ ꯇꯥꯕ꯭ꯔꯣ ꯑꯩꯒꯤꯁꯨ
ꯈꯣꯏꯗꯁꯤꯒꯦ ꯇꯞꯁꯤꯗꯅ
ꯑꯣ ꯍꯣꯏ ꯑꯁꯤꯗꯤ ꯃꯍꯧꯁꯥꯅꯤꯗ ꯑꯩꯒꯤ ꯈꯣꯟꯖꯦꯜꯁꯦ ꯃꯍꯧꯁꯥꯅꯦ
ꯑꯇꯣꯞꯄꯩꯁꯨ ꯑꯗꯨꯝ ꯃꯤꯅ ꯋꯥ ꯉꯥꯡꯕꯁꯨ ꯑꯗꯨꯝ ꯃꯣꯏ ꯇꯞꯄꯦ ꯍꯥꯏꯕ꯭ꯔꯕ ꯍꯥꯏꯗꯤ
ꯍꯣꯏ ꯍꯣꯏ ꯍꯣꯏ ꯍꯣꯏ ꯑꯗꯨꯝ ꯇꯞꯅꯕꯅꯦ ꯈꯔꯛꯇꯤ ꯂꯩꯕꯅꯦ ꯀꯣ ꯌꯥꯝꯅ ꯆꯥꯅꯕꯒꯤꯔ ꯈꯪꯗꯦ ꯌꯥꯝꯅ ꯈꯣꯟꯖꯦꯜ ꯀꯜꯂꯒ ꯌꯥꯝꯅ ꯐꯖꯅ ꯇꯥꯕꯁꯨ ꯌꯥꯎꯕꯅꯦ ꯈꯔ
ꯑꯣ ꯑꯗꯨꯝ ꯍꯥꯏꯗꯤ ꯃꯤ ꯑꯃꯒ ꯃꯤꯒ ꯎꯝ ꯍꯥꯏꯗꯤ ꯑꯗꯨꯝ ꯁꯨꯃꯥꯏꯅ ꯇꯧꯅꯤ ꯍꯥꯏꯕ ꯂꯩꯇꯦꯕ
ꯑꯣ ꯐꯣꯟꯗꯒꯨꯝꯕꯁꯨ ꯂꯩꯕ꯭ꯔꯥ ꯈꯪꯗꯦ ꯑꯩꯁꯨ ꯏꯃꯥꯟꯅꯕꯤ ꯑꯃ ꯇꯧꯋꯦꯕꯀꯣ ꯑꯗꯨꯗꯗꯤ ꯌꯥꯝ ꯅꯨꯡꯉꯥꯏꯑꯕ ꯁꯥꯟꯅꯕ ꯃꯥꯒꯤ ꯃꯈꯣꯟꯁꯨ ꯌꯥꯝ ꯀꯟꯕ
ꯑꯣ ꯑꯗꯨ ꯍꯧꯖꯤꯛ ꯑꯩꯒꯤ ꯀꯒꯤ ꯈꯣꯟꯖꯦꯜꯗꯤ ꯑꯗꯨꯝ
ꯅꯪꯒꯤꯗꯤ ꯌꯥꯝ ꯍꯣꯏ ꯅꯪ ꯌꯥꯝ ꯀꯜꯂꯦ ꯁꯦꯡꯁꯨ ꯁꯦꯡꯉꯦ ꯑꯗꯨꯝ ꯅꯨꯡꯉꯥꯏꯌꯦ
ꯑꯣ ꯅꯪꯒꯤ ꯈꯤꯇꯪ ꯇꯞꯄꯩ ꯋꯥꯅꯤ ꯌꯥꯝ ꯇꯞꯄꯁꯤꯅꯦ
ꯑꯣ ꯑꯁꯤꯗꯗꯤ ꯁꯨꯃꯥꯏꯅ ꯈꯔ ꯍꯣꯏ ꯈꯔꯕꯨꯗꯤ ꯑꯗꯨꯝ ꯇꯧꯕꯅꯦ
ꯎꯝ ꯑꯦꯠꯖꯁ ꯇꯧꯛꯇ
ꯍꯣꯏ ꯍꯣꯏ
ꯑꯣꯝ
ꯌꯨꯝ ꯂꯩꯗꯣꯏꯔꯣ ꯊꯕꯛ ꯆꯠꯊꯣꯛꯑꯦꯀꯣ
ꯎꯝ ꯌꯨꯝ ꯂꯩꯅꯤ ꯉꯁꯤꯗꯤ ꯌꯨꯝ
ꯑꯣ ꯑꯩꯁꯨ ꯉꯁꯤꯗꯤ ꯌꯨꯝ ꯂꯩꯌꯦꯦ ꯉꯔꯥꯡꯗꯤ ꯊꯕꯛ ꯈꯔ ꯆꯠ ꯊꯣꯛꯣ ꯑꯦꯕ
ꯎꯝ ꯀꯩꯀꯩ ꯊꯕꯛꯀꯨꯝꯕ ꯁꯨꯝ ꯆꯠꯂꯤꯅꯣ
ꯑꯁ ꯌꯥꯝ ꯆꯠꯇꯅ ꯆꯨꯝꯅ ꯁꯨꯝ ꯏꯃꯥꯟꯅꯕꯤ ꯊꯦꯡꯅꯕ ꯆꯠꯄꯒꯨꯝꯕ ꯅꯠꯇ꯭ꯔꯒ
ꯎꯝ ꯁꯨꯝ ꯀꯣꯏꯊꯣꯛꯄ ꯈꯣꯠꯄ ꯉꯥꯏꯍꯥꯛ ꯁꯨꯝ
ꯀꯣꯏꯊꯣꯛꯄꯅꯤꯗ ꯌꯨꯝꯗ ꯂꯩꯃꯟꯕ
ꯊꯕꯛꯇꯤ ꯍꯧꯖꯤꯛꯐꯥꯎꯗꯤ ꯇꯧꯗ꯭ꯔꯤꯕꯣ
ꯇꯧꯗ꯭ꯔꯤꯌꯦ ꯇꯧꯗ꯭ꯔꯤꯌꯦ ꯍꯣꯏ ꯑꯩꯈꯣꯏꯗꯣ ꯑꯦꯛꯖꯥꯝ ꯉꯥꯏꯔꯒ ꯂꯩꯕꯅꯦꯕ ꯑꯩꯈꯣꯏꯒꯤ ꯑꯦꯛꯖꯥꯝ ꯍꯣꯏ ꯑꯦꯛꯖꯥꯝꯗꯣ ꯄꯣꯁꯄꯣꯟ ꯇꯧꯈꯤꯕꯀꯣ ꯑꯗꯣ ꯑꯗꯣ ꯉꯥꯏꯔꯤꯕꯅꯦ
ꯑꯣ ꯑꯦꯖꯥꯝ ꯌꯩꯊꯣꯛꯒꯈꯤꯕꯒ
ꯎꯝ ꯑꯦꯛꯖꯥꯝꯅꯤ ꯊꯣꯀꯤꯕ ꯍꯣꯏ ꯑꯩꯈꯣꯏꯗꯤ
ꯎꯝ
ꯇ꯭ꯔꯥꯏꯕꯦꯜ ꯑꯣꯏꯕꯅꯤꯅꯀꯣ ꯃꯩꯇꯩꯂꯣꯟꯁꯦ ꯐꯖꯅ ꯉꯥꯡꯅꯤꯡꯉꯁꯨ ꯍꯥꯏꯗꯤ ꯉꯥꯡꯊꯣꯛ ꯈꯟꯕꯒ ꯉꯥꯡꯊꯣꯛꯄꯒ ꯍꯦꯛꯇ ꯁꯣꯏꯔꯝꯕ
ꯑꯣ ꯀꯁꯨ ꯀꯥꯏ ꯗꯦꯗ
ꯎꯝ
ꯑꯩꯈꯣꯏꯁꯨ ꯃꯣꯏ ꯃꯌꯥꯡꯂꯒꯤ ꯃꯔꯣꯟꯁꯤꯡꯗꯣ ꯑꯩꯈꯣꯏꯁꯨ ꯉꯥꯡꯕ ꯍꯩꯇꯦ ꯐꯖꯅ
ꯍꯣꯏ ꯍꯣꯏ ꯑꯗꯣ ꯅꯣꯏ ꯌꯨꯝꯗꯤ ꯍꯨꯏꯒꯗꯤ ꯂꯣꯏꯗ꯭ꯔꯣ
ꯑꯩꯈꯣꯏ ꯍꯨꯏ ꯑꯃ ꯂ ꯈꯪꯗꯣꯡ ꯑꯃ ꯅꯣꯏꯒꯤꯗꯤ
ꯑꯩꯈꯣꯏ ꯍꯧꯗꯣꯡ ꯂꯥꯛꯑꯦ ꯍꯨꯏꯗꯤ ꯂꯩꯇꯦ ꯍꯨꯏꯗꯣ ꯑꯩꯈꯣꯏ ꯍꯥꯟꯅ ꯑꯃ ꯂꯩꯔꯝꯃꯦꯕ ꯍꯨꯏ ꯑꯃ ꯌꯥꯝ ꯅꯨꯡꯁꯤꯕ ꯑꯗꯨꯗꯤ ꯌꯥꯝ ꯅꯨꯡꯁꯤꯒꯦ ꯌꯥꯝꯅ ꯄꯤꯛꯅ ꯄꯨꯔꯛꯄ ꯀꯥꯟꯗꯀꯣ ꯃꯄꯥ ꯑꯩꯈꯣꯏ ꯅꯨꯡꯗꯥꯡꯗ ꯇꯨꯝꯕꯗ ꯑꯩꯈꯣꯏ ꯃꯄꯥꯟꯗ ꯊꯝꯕꯅꯦꯕ ꯃꯥꯥꯗꯣ ꯃꯄꯥꯟꯗ ꯊꯝꯕꯒꯤ ꯃꯥ ꯍꯥ
ꯃꯄꯥꯟ ꯊꯝꯕ ꯀꯥꯟꯗ ꯂꯩꯔꯝꯗ꯭ꯔꯤꯔꯕ
ꯅꯠꯇꯦ ꯂꯩꯌꯦ ꯑꯩ ꯋꯥꯔꯤ ꯂꯤꯔꯛꯒꯦꯕꯀꯣ ꯈꯣꯡ ꯍꯥꯏꯗꯤ ꯃꯌꯨꯝ ꯅꯠꯇꯕꯒꯤ ꯍꯥꯟꯅ ꯑ ꯄꯤꯛꯄ ꯄꯨꯔꯛꯄꯗꯗꯤ ꯁꯨꯃꯥꯏꯅ ꯈꯣꯡꯒꯦꯅꯀꯣ ꯌꯥꯝ ꯈꯣꯡꯉꯦꯕ ꯑꯗꯨꯗꯒꯤ ꯇꯨꯝꯕ ꯌꯥꯗꯕꯒꯤ ꯏꯌꯥꯝꯕꯅ ꯐꯥꯎꯅꯦ ꯄꯨꯨ ꯂꯧꯔꯒ ꯇꯨꯝꯃꯤꯟꯅꯕꯅꯦꯕ ꯃꯥꯒꯤ ꯐꯃꯨꯡꯗ
ꯎꯝ
ꯌꯥꯝ ꯅꯨꯡꯁꯤꯕꯅꯦꯕ ꯑꯗꯨ ꯍꯨꯏꯗꯣ ꯑꯗꯨ ꯃꯤ ꯑꯗꯨꯝ ꯆꯥꯎꯔꯒ ꯆꯥꯎꯔꯒꯅꯦ ꯀꯔꯤ ꯅꯥꯏꯌꯦꯕ ꯅꯥꯕꯗ ꯀꯥꯟꯗꯁꯨ ꯑꯩꯈꯣꯏ ꯌꯥꯝ ꯇꯦꯛꯁꯤꯟꯅ ꯐꯖꯅ ꯇꯧꯕꯤꯕꯅꯦꯕ ꯌꯥꯝ ꯅꯨꯡꯁꯤꯅ ꯎꯝ ꯑꯗꯣ ꯃꯤ
ꯑꯣ ꯅꯥꯔꯒ ꯂꯩꯈꯤꯗ꯭ꯔꯤꯔꯣ ꯑꯩꯁꯦ
ꯂꯌꯦꯡꯗ ꯃꯤꯅꯅꯦ ꯌꯥꯝ ꯆꯥꯎꯈꯠꯂꯀꯥꯟꯗ ꯃꯤꯅ ꯑꯁ ꯅꯣꯏꯒꯤ ꯍꯨꯏꯁꯦ ꯌꯥꯝ ꯐꯤꯡꯉꯦ ꯃꯤꯕꯨ ꯆꯤꯛꯀꯦ ꯆꯤꯛꯀꯦ ꯇꯧꯋꯦ ꯁꯤ ꯂꯣꯏꯕ ꯌꯥꯔꯣꯏꯌꯦ ꯈꯣꯠꯂꯣꯏꯌꯦ ꯌꯥꯝ ꯍꯥꯏꯔꯛꯈ꯭ꯔꯕ
ꯑꯗꯨꯒꯤ ꯑꯁ ꯑꯁꯤꯗꯤ ꯑꯗꯨꯗꯤ ꯗꯤ ꯌꯥꯔꯔꯣꯏꯌꯦ ꯃꯤꯕꯨ ꯆꯤꯛꯂꯗꯤ ꯑꯩꯈꯣꯏꯁꯨ ꯗꯥꯏꯛꯇꯣ ꯂꯧꯗꯣꯏꯅꯤꯅꯀꯣ ꯑꯗꯣ ꯑꯩꯈꯣꯏꯅ ꯑꯃꯨꯛ ꯀꯃꯥꯏꯅ ꯇꯧ ꯌꯣꯟꯊꯣꯛꯈ꯭ꯔꯁꯦ ꯍꯥꯏꯔꯒ ꯌꯣꯟꯊꯣꯛꯈ꯭ꯔꯕꯅꯦ ꯕꯥꯗꯣ ꯌꯥꯝ ꯄꯥꯝꯃꯨꯑꯦ
ꯑꯗꯨ ꯃꯣꯏꯒꯤ ꯀꯩ ꯚꯦꯛꯁꯤꯟ ꯅꯨꯡ ꯀꯩ ꯀꯩ ꯀꯥꯞꯊꯣꯛꯑꯗꯤ ꯀꯩꯁꯨ ꯆꯤꯛꯑꯁꯨ ꯌꯥꯝ ꯀꯥꯟꯅꯗꯤ ꯀꯩꯅꯣ ꯇꯧꯗꯕ
ꯈꯪꯗꯦꯗ ꯑꯁ ꯈꯨꯟꯁꯤꯡꯅ ꯍꯥꯏꯃꯟꯕꯗꯨꯗ ꯇꯥꯕ ꯇꯥꯅꯤꯡꯗ꯭ꯔꯦꯅ ꯌꯣꯟꯊꯣꯛꯈ꯭ꯔꯕꯅꯦ ꯀꯣꯏꯁꯨ ꯑꯗꯨꯒꯅꯤ
ꯍꯥꯏꯗꯤ ꯃꯥꯒꯤ ꯑꯩꯈꯣꯏꯅ ꯍꯨꯏꯒꯤꯁꯨ ꯍꯤꯗꯥꯛ ꯀꯥꯞꯄ ꯃꯣꯏꯒꯤ ꯍꯨꯏꯒꯤ ꯆꯤꯛꯑꯥꯀꯥꯟꯗ ꯅꯥꯕ ꯂꯩꯗꯅ ꯑꯗꯨꯁꯤꯡꯗꯣ ꯑꯗꯨꯒꯤ ꯄꯣꯠꯇꯣ ꯁꯦꯝ ꯍꯣꯏꯗꯨꯗ ꯍꯥꯟ ꯀꯥꯞꯊꯣꯛꯑꯗꯤ ꯑꯗꯨ ꯀꯥꯞꯊꯣꯛꯄ ꯃꯥꯒꯤ ꯀꯥꯞꯄꯒꯤ ꯃꯥꯒꯤ ꯃꯇꯝ ꯂꯩꯕꯅꯦꯕ
ꯑꯣ ꯄꯤꯛꯏꯉꯥꯏꯗ
ꯇꯔꯨꯛꯅꯤꯍꯟꯗꯦ ꯆꯍꯤ ꯑꯃ ꯑꯅꯤ ꯈꯪꯗꯦ ꯑꯗꯨ ꯀꯥꯞꯊꯣꯛꯑꯒ ꯑꯗꯨꯅ ꯆꯤꯛꯄ ꯃꯤꯗꯨꯗꯤ ꯀꯩꯝ ꯇꯧꯔꯣꯏꯕ
ꯑꯣ ꯑꯗꯨ ꯑꯩꯈꯣꯏꯗꯤ ꯑꯗꯨꯗꯗꯤ ꯈꯪꯗꯦꯕ ꯑꯗꯣ ꯌꯣꯟꯊꯣꯛꯈ꯭ꯔꯦꯕ ꯊꯥꯏꯅꯒꯤ ꯋꯥꯔꯤꯅꯦ ꯀꯨꯏꯔꯦ ꯑꯗꯣ ꯌꯣꯟꯊꯣꯛꯈ꯭ꯔꯕ ꯀꯥꯟꯗ ꯑꯃꯨꯛ ꯂꯩ ꯑꯩꯈꯣꯏ ꯏꯄꯥꯇꯗ ꯑꯗꯨꯝ ꯂꯩꯔꯛꯑꯦꯕ ꯍꯨꯏ ꯃꯆꯥ ꯃꯆꯥ ꯑꯗꯨꯝ ꯄꯨꯔꯛꯑꯦꯕ ꯌꯣꯟꯅꯕ ꯑꯗꯨꯒꯤ ꯃꯉꯣꯟꯗꯒꯤ ꯑꯃꯨꯛ ꯑꯗꯨꯝ ꯂꯧꯕꯅꯦꯕ
ꯅꯣꯏ ꯑꯗꯣꯝꯗꯗꯤ ꯑꯗꯨꯝ ꯍꯨꯏꯗ ꯑꯗꯨꯝ ꯆꯥꯕ꯭ꯔ ꯐꯪꯕ꯭ꯔꯥ ꯀꯃꯥꯏꯅ ꯇꯧꯋꯤ
ꯎꯝ ꯑꯗꯣ ꯑꯗꯣ ꯑꯩꯈꯣꯏꯗꯤ ꯌꯣꯟꯊꯣꯛꯑꯦ ꯆꯥꯗꯦ ꯑꯩꯈꯣꯏ ꯍꯨꯏ ꯌꯥꯝ ꯅꯨꯡꯁꯤꯔ ꯂꯣꯏꯅꯒ ꯌꯣꯛꯄꯗꯨꯕꯨ ꯀꯃꯥꯏꯅ ꯆꯥꯗꯣꯏꯅꯣ ꯇꯜꯂꯦ
ꯑꯗꯨꯝ ꯑꯃꯅꯤ ꯆꯥꯔꯝꯃꯦ ꯃꯤꯗꯩ ꯄꯨꯔꯛꯑꯁꯨ ꯍꯧꯖꯤꯛ ꯆꯥꯒꯤꯗꯔꯦ ꯇꯥꯟꯗꯅ ꯅꯨꯡꯁꯤꯃꯟꯗꯅ
ꯑꯩꯈꯣꯏꯒꯤ ꯍꯨꯏꯗꯤ ꯆꯥꯕ ꯇꯜꯂꯦ ꯅꯨꯡꯁꯤꯌꯦ ꯑꯗꯣ ꯑꯇꯣꯞꯄꯒꯤꯗꯤ ꯈꯔ ꯐꯩ ꯍꯨꯏ ꯆꯥꯁꯦ ꯀꯩꯅꯣꯅꯦ ꯍꯥꯏꯕꯅꯦ ꯍꯛꯆꯥꯡ ꯌꯥꯝ ꯐꯩ ꯍꯥꯏꯕꯅꯦ
ꯎꯝ ꯍꯛꯆꯥꯡ ꯌꯥꯝ ꯐꯩ ꯑꯗꯨꯝ ꯍꯛꯆꯥꯡ ꯏꯪꯊꯝꯊꯥꯗꯅ ꯍꯦꯟꯅ ꯆꯥꯕ ꯍꯛꯆꯥꯡ ꯁꯥꯒꯠꯄꯅꯤ
ꯍꯣ ꯑꯗꯨꯗꯒꯤꯗꯤ ꯑꯗꯨ ꯌꯣꯟꯊꯣꯛꯈꯤꯕꯗꯒꯤ ꯑꯩꯈꯣꯏ ꯍꯨꯏ ꯂꯣꯏꯕ ꯁꯨꯡꯉꯝ ꯉꯝꯗ꯭ꯔꯦ ꯌꯥꯈꯤꯗ꯭ꯔꯦꯕ ꯑꯩꯈꯣꯏ ꯍꯨꯏ ꯍꯣꯏ ꯁꯨꯃꯥꯏꯅꯁꯨ ꯍꯥꯏꯅꯕ ꯌꯥ ꯂꯩꯕꯅꯦ ꯀꯣ
ꯀꯃꯥꯏꯅ
ꯌꯥꯝꯅ ꯌꯥꯝꯅ ꯅꯨꯡꯁꯤꯅ ꯌꯥꯝꯅ ꯐꯖꯅ ꯂꯣꯏꯕꯗꯣ ꯑꯗꯣ ꯌꯣꯟꯊꯣꯛꯈ꯭ꯔꯗꯤ ꯑꯃꯨꯛ ꯂꯣꯏꯈꯠꯄ ꯉꯝꯗꯦ ꯍꯥꯏꯅꯕ ꯂꯩꯌꯦꯕ ꯑꯃ ꯑꯩꯈꯣꯏꯗ
ꯃꯥꯅꯦ ꯑꯗꯨꯝ ꯃꯥꯒꯤ ꯃꯥꯒꯤ ꯄꯥꯎꯔꯧꯗ ꯍꯥꯏꯅꯕꯅꯦ
ꯍꯣꯏ ꯄꯧꯔꯧ ꯂꯩꯕꯗꯣ ꯑꯩꯗꯤ ꯍꯥꯟꯅ ꯊꯥꯖꯔꯝꯗꯕꯅꯦꯕꯀꯣ ꯑꯗꯣ ꯑꯩꯈꯣꯏꯒꯤ ꯑꯩꯈꯣꯏꯗ ꯊꯣꯛ ꯄꯗ ꯑꯩ ꯑꯩꯈꯣꯏꯗ ꯊꯣꯛꯄꯗ ꯑꯣ ꯃꯣꯏꯅ ꯍꯥꯏꯔꯤꯁꯦ ꯆꯨꯝꯗꯤ ꯆꯨꯝꯕꯖꯥꯠꯅꯦ ꯀꯥꯏꯅ ꯈꯜꯂꯦꯕ
ꯎꯝ
ꯑꯗꯨ ꯆꯍꯤꯗꯣ ꯑꯩꯈꯣꯏ ꯍꯨꯏ ꯁꯤꯕ ꯃꯔꯤ ꯁꯤꯕꯅꯦ
ꯑꯩꯈꯣꯏꯁꯨ ꯍꯨꯏ ꯂꯣꯏꯕ ꯁꯨꯡꯄꯛ ꯄꯛꯅꯔꯝꯗꯦ ꯑꯩꯈꯣꯏ ꯑꯗꯨꯝ ꯍꯣꯏ ꯄꯤꯛ ꯀꯥꯟꯗ ꯑꯩꯈꯣꯏ ꯑꯗꯨꯝ ꯃꯔꯛ ꯃꯔꯛꯇ ꯂꯣꯏ ꯍꯦꯛꯇ ꯀꯩꯅꯣꯝ ꯅꯠꯇ꯭ꯔ ꯀꯩꯅꯣ ꯅꯠꯇ꯭ꯔ ꯄꯤꯏ ꯀꯥꯟꯗ ꯑꯣꯏꯒꯦꯔ ꯆꯥꯎꯔꯁꯨ ꯍꯦꯛꯇ ꯁꯤꯕ
ꯑꯣ ꯑꯩꯈꯣꯏꯗꯤ ꯑꯣ ꯑꯣ ꯑꯩꯈꯣꯏꯗꯤ ꯆꯥꯅꯕꯅꯦꯕ ꯑꯗꯣ ꯌꯣꯟꯊꯣꯛꯀ ꯈꯤꯕꯗꯒꯤꯅꯦꯕ ꯑꯩꯈꯣꯏꯗ ꯍꯧꯔꯛꯏꯁꯦ ꯌꯥꯝ ꯄꯥꯝꯃꯨꯢꯌꯦ
ꯑ ꯍꯧꯖꯤꯛ ꯍꯧꯖꯤꯛ ꯑꯃ ꯂꯩꯔꯤꯁꯦ ꯁꯤꯅ ꯑꯩꯈꯣꯏꯅ ꯑꯩꯈꯣꯏ ꯌꯣꯛꯀꯦꯅ ꯗꯥꯏꯔꯦꯛ ꯄꯣꯔꯛꯄ ꯅꯠꯇꯕ ꯑꯩꯈꯣꯏꯒꯤ ꯀꯀꯥꯁꯤꯡꯅ ꯑꯃ ꯃꯥꯁꯨ ꯑꯩꯈꯣꯏ ꯃꯅꯥꯛꯇꯒꯤ ꯃꯥꯒꯤ ꯃꯥꯅ ꯂꯣꯏꯒꯦꯅ ꯄꯨꯔꯛꯄ ꯑꯗ ꯃꯥꯗꯣ ꯑꯩꯈꯣꯏꯔꯣꯝꯗꯁꯨ ꯑꯗꯨꯝ ꯂꯩꯕ ꯍꯥꯏꯇꯥꯔꯦ ꯑꯗ ꯑꯩꯈꯣꯏꯗ ꯑꯗꯨꯝ ꯆꯥꯛ ꯆꯥꯕ ꯈꯣꯠꯄ ꯇꯧꯕꯁꯤꯗ ꯑꯩꯈꯣꯏꯗ ꯑꯗꯨꯝ ꯂꯩꯈ꯭ꯔꯦ ꯑꯗꯨ ꯍꯨꯢꯗꯣ
ꯎꯝ ꯍꯨꯏ ꯂꯩꯕꯁꯦ ꯌꯨꯝ ꯌꯥꯝ ꯂꯨꯝꯕꯅꯦ ꯅꯨꯡꯉꯥꯏꯕꯅꯦ
ꯃꯥꯅꯦ ꯑꯗꯨꯝ ꯃꯣꯏꯗꯤ ꯃꯤꯒ ꯆꯞ ꯃꯥꯟꯅꯩ
ꯍꯣꯏ ꯑꯁ ꯌꯥꯝ ꯅꯨꯡꯁꯤꯕꯅꯤꯗ ꯑꯩꯅ ꯀꯣꯂꯦꯖ
ꯑꯩꯅ ꯈ꯭ꯋꯥꯏ ꯅꯨꯡꯉꯥꯏꯇꯕ ꯑꯃ ꯃꯣꯏꯅ ꯃꯣꯏꯗꯤ ꯑꯩꯈꯣꯏꯗ ꯑꯩꯈꯣꯏꯒꯤ ꯑꯁꯦꯡꯕ ꯀꯂ꯭ꯔ ꯎꯕ ꯐꯪꯗꯕꯗꯨꯅꯦ ꯑꯩꯅ ꯌꯥꯝ ꯅꯨꯡꯉꯥꯏꯇ꯭ꯔꯤꯁꯤ
ꯍꯣꯏ ꯑꯩꯈꯣꯏꯅꯅꯦ ꯑꯩꯅ ꯀꯣꯂꯦꯖꯇ ꯆꯠꯂꯗꯤ ꯍꯜꯂꯛꯑꯀꯥꯟꯗꯅꯦ ꯌꯨꯝ ꯌꯧꯗ꯭ꯔꯤꯉꯩꯗ ꯂꯝꯕꯤꯗꯒꯤ ꯑꯗꯨꯝ ꯃꯥꯗꯤ ꯆꯦꯜꯂꯛꯑꯒ ꯂꯥꯛꯄꯅꯦ ꯑꯩꯕꯨ ꯂꯧꯕꯒ ꯂꯥꯛꯄꯅꯦ ꯂꯝꯕꯤꯗ
ꯑꯗ ꯑꯩꯈꯣꯏꯁꯨ ꯒꯥꯔꯤ ꯃꯆꯥ ꯂꯩꯌꯦꯕ ꯒꯥꯔꯤ ꯃꯆꯥꯗꯣ ꯑꯩꯈꯣꯏ ꯊꯣꯡꯒꯥꯟ ꯃꯆꯤꯟꯗꯣ ꯑꯗꯨꯝ ꯁꯥꯡꯉꯦꯕ ꯑꯩꯈꯣꯏꯒꯤ ꯒꯥꯔꯤ ꯃꯈꯣꯜ ꯇꯥꯕꯗ ꯃꯥ ꯑꯗꯨꯝ ꯆꯦꯟꯊꯣꯛꯉꯥꯏ ꯂꯩꯔꯕꯅꯤ
ꯍꯣꯏ ꯍꯨꯏꯁꯤꯗꯤꯀꯣ ꯑꯁ ꯅꯨꯡꯁꯤꯕꯗꯤ ꯌꯥꯝ ꯅꯨꯡꯁꯤꯕꯅꯦ
ꯃꯣꯏ ꯃꯤꯑꯣꯏꯕꯗꯒꯤ ꯁꯃꯥꯔꯠ ꯑꯣꯏꯗ ꯍꯥꯏꯗꯤ ꯃꯣꯏꯒꯤ ꯁꯦꯟꯁ ꯆꯤꯡꯗꯨꯔꯕ
ꯍꯣꯏ-ꯍꯣꯏ ꯑꯃ ꯀꯩꯅꯣ ꯂꯩꯔꯅꯦ ꯎꯝ ꯏꯝꯐꯥꯜꯗꯁꯨ ꯍꯨꯏ ꯂꯣꯏꯐꯝ ꯑꯃ ꯂꯩꯕꯗꯣ ꯈꯪꯕ꯭ꯔꯥ ꯌꯥꯝ ꯐꯖ-ꯐꯖꯕ ꯂꯩꯕꯗꯣ
ꯎꯝ
ꯌꯨꯇ꯭ꯨꯞꯇꯒ ꯌꯨꯇꯨꯞꯇꯗꯤ ꯊꯦꯡꯅꯕꯅꯤꯅ ꯑꯩꯁꯨ ꯆꯠꯇꯤ ꯆꯠꯇ꯭ꯔꯤ ꯑꯗꯨꯗ ꯍꯩ ꯌꯥꯝ ꯍꯩꯕꯒ ꯌꯥꯎꯕꯅꯦ ꯋꯥ ꯈꯪꯕꯒ ꯁꯨꯃꯥꯏꯅ ꯇꯧꯑꯣ ꯍꯥꯏꯔꯗꯤ ꯇꯧꯕ ꯍꯩꯕꯗꯣ
ꯍꯥꯏꯗꯤ ꯃꯣꯏ-ꯃꯣꯏꯒꯤ ꯐꯖꯅ ꯇꯥꯛꯄꯤ ꯇꯝꯕꯤꯕ ꯀꯥꯡꯕꯨꯁꯤꯡꯗꯣ
ꯎꯝ ꯑꯁ ꯃꯐꯝꯒꯁꯦ ꯌꯥꯝ ꯐꯖꯩꯌꯦ ꯃꯣꯏꯗꯨꯗꯤ ꯑꯩꯈꯣꯏꯗꯤ ꯑꯗꯨꯗꯒꯤꯗꯤ ꯌꯥꯈꯤꯗ꯭ꯔꯦꯗ ꯍꯨꯏꯛꯁꯦ ꯑꯩꯈꯣꯏ ꯏꯄꯥꯇꯣꯟꯗꯣ ꯑꯗꯨꯝ ꯄꯨꯔꯛꯄꯅꯤꯅ ꯑꯩꯈꯣꯏꯁꯨ ꯂꯧꯁꯤꯜꯂꯒ ꯑꯃꯈꯛꯇꯗꯤ ꯅꯨꯡꯉꯥꯏꯇꯦ ꯂꯩꯒꯟꯗꯦꯕꯀꯣ ꯃꯆꯥ ꯑꯣꯏꯔꯤꯉꯩꯗꯗꯤ ꯑꯗꯨꯒꯤ ꯑꯅꯤ-ꯑꯅꯤ ꯄꯤꯌꯔ-ꯄꯤꯌꯔ ꯑꯗꯨꯝ ꯂꯧꯕꯅꯦꯕ ꯑꯩꯈꯣꯏꯗꯣ ꯑꯗꯨꯝ ꯁꯤꯈꯤꯕ ꯑꯁ ꯋꯥ ꯉꯥꯡ ꯍꯥꯏꯅꯤꯡꯗꯍꯦ
ꯀꯩꯅꯣꯒꯤꯗꯤ ꯀꯩꯕꯥ ꯑꯝ ꯑꯗꯣꯝ ꯁꯥꯏꯗꯠꯇꯗꯤ ꯍꯥꯏꯗꯤ ꯌꯥꯝꯅ ꯆꯤꯡꯅꯤꯉꯥꯏ ꯊꯣꯛꯄꯗꯤ ꯀꯩꯁꯨꯝꯗꯤ ꯊꯣꯛꯇꯕ꯭ꯔ ꯍꯩꯗꯤ ꯅꯣꯡ ꯇꯥꯕ ꯀꯥꯟꯗ
ꯀꯔꯤ ꯆꯤꯛꯄ ꯍꯥꯏꯕ
ꯑꯇꯦ ꯆꯤꯡꯅꯤꯒꯥꯏꯕ ꯈꯣꯠꯄ ꯌꯥꯎꯗꯅ ꯅꯣꯡ ꯖꯨꯟ ꯅꯣꯡꯖꯨ ꯊꯥꯗ
ꯑꯣ-ꯑꯣ ꯑꯩꯈꯣꯏꯗꯗꯤ ꯌꯥꯝ ꯌꯥꯎꯗꯦ ꯑꯩꯈꯣꯏꯗꯤꯅꯦ ꯆꯤꯡ ꯑꯣꯏꯔꯁꯨ ꯍꯥꯏꯗꯤ ꯌꯥꯝ ꯆꯤꯡ ꯑꯣꯏꯗ꯭ꯔꯤꯑꯕꯀꯣ ꯆꯤꯡ ꯂꯣꯏ ꯄꯥꯛ ꯂꯣꯏꯔꯝꯗꯥꯏꯗ ꯍꯥꯏꯕ ꯇꯥꯔꯦ ꯑꯩꯈꯣꯏ ꯈꯨꯟꯅ ꯇꯥꯕꯗꯣ
ꯑꯣ ꯅꯣꯏ ꯈꯨꯟꯁꯦ ꯍꯧꯖꯤꯛ ꯄꯨꯔꯥ ꯆꯤꯡ ꯃꯊꯛꯇꯤ ꯑꯣꯏꯗꯦꯕ
ꯍꯣꯏ ꯑꯩꯈꯣꯏ ꯈꯨꯟꯗꯦ ꯆꯤꯡꯗꯗꯤ ꯑꯣꯏꯌꯦꯕꯀꯣ ꯑꯗꯨꯑꯣꯏꯁꯨ ꯁꯣꯔꯣꯛꯀꯨꯝꯕꯗꯣ ꯇꯝꯄꯥꯛ ꯍꯦꯛ ꯂꯣꯏꯕꯒ ꯆꯤꯡꯊꯦꯛ ꯍꯣꯏ ꯇꯝꯄꯥꯛ ꯍꯦꯛ ꯂꯣꯏꯕꯒ ꯆꯤꯡ ꯍꯧꯔꯛꯄꯗꯨꯗ ꯑꯩꯈꯣꯏ ꯂꯩꯈ꯭ꯔꯦꯕꯀꯣ ꯑꯗꯨꯒꯤ ꯈꯔ ꯐꯩꯌꯦꯕ ꯑꯩꯈꯣꯏ ꯈꯨꯟꯒꯤ ꯃꯊꯛꯇꯗꯤ ꯌꯥꯝ ꯎ ꯅꯣꯡ ꯌꯥꯝ ꯆꯨꯔꯗꯤ ꯑꯗꯨꯝ ꯒꯥꯔꯤꯒꯁꯦ ꯆꯠꯄ ꯌꯥꯗꯕꯅꯦ ꯒꯥꯔꯤꯒ ꯂꯝꯕꯤꯗꯣ ꯀꯩꯅꯣ ꯂꯩꯕꯥꯛꯅ ꯀꯩꯅꯣ ꯇꯧꯕꯒꯤꯀꯣ
ꯐꯨꯟꯕꯒꯤ
ꯑꯗꯨ-ꯑꯗꯨꯗꯤ ꯅꯣꯏꯒꯤꯗꯣ ꯀꯩꯁꯨ ꯌꯥꯝ ꯆꯪꯗ꯭ꯔꯤꯅ ꯑꯗꯨꯗꯤ ꯑꯩꯈꯣꯏ ꯍꯥꯏꯗꯤ ꯁꯤ ꯏꯝꯐꯥꯜ ꯑꯁ꯭ꯋꯥꯏꯗꯒ ꯂꯥꯛꯄꯗꯗꯤ ꯍꯥꯏꯗꯤ ꯃꯇꯝꯗꯣ ꯀꯌꯥꯃꯨꯛꯀ ꯆꯪꯉꯦ ꯀꯩꯁꯨ ꯌꯥꯝ ꯆꯪꯉꯝꯗꯧ ꯃꯥꯟꯗꯦ
ꯆꯪꯗꯦ ꯑꯩꯈꯣꯏ ꯌꯥꯝ ꯅꯛꯑꯦ ꯑꯗꯨꯝ ꯑꯩꯈꯣꯏ ꯀꯣꯂꯦꯖ ꯆꯜꯂꯤꯉꯩꯗ ꯑꯁꯤ ꯑꯥ ꯑꯁꯤꯗ ꯑꯩꯗꯤ ꯏꯝꯐꯥꯜꯗ ꯑꯗꯨꯝ ꯀꯥꯏꯌꯦꯕꯀꯣ
ꯑꯗꯨꯝꯥꯏꯗꯤ ꯃꯥꯒꯤ ꯃꯇꯝꯗꯣ ꯀꯌꯥꯃꯨꯛ ꯆꯪꯒꯦꯕ
ꯍꯧꯖꯤꯛꯇꯤ ꯂꯝꯕꯤꯁꯨ ꯐꯔꯕꯅꯤꯅꯀꯣ ꯄꯔꯁꯣꯅꯦꯜ ꯒꯥꯔꯤꯒꯨꯝꯕ ꯆꯠꯂꯗꯤ ꯊꯥꯔꯇꯤ ꯃꯤꯅꯤꯠꯁ ꯌꯥꯎꯗꯕꯤ ꯑꯗꯨꯝ ꯌꯥꯎꯋꯤꯗ ꯑꯗꯣ ꯄꯦꯁꯦꯟꯖꯔꯗ ꯆꯠꯂꯗꯤ ꯊꯥꯔꯇꯤ ꯃꯤꯅꯤꯠꯁ ꯈꯤꯇꯪ ꯑꯗꯨꯝ ꯍꯦꯜꯂꯦ ꯍꯣꯏ ꯀꯥꯗ꯭ꯔꯦ ꯍꯧꯖꯤꯛꯇꯤ ꯂꯝꯕꯤꯁꯨ ꯑꯃꯨꯛ ꯐꯥꯔꯛꯈ꯭ꯔꯕꯅꯤꯅꯀꯣ ꯄꯦꯁꯦꯟꯖꯔ ꯆꯦꯟꯕ ꯒꯥꯔꯤꯅ ꯈꯥꯝꯊꯣꯛ ꯈꯥꯝꯖꯤꯟ ꯇꯧꯕꯒꯤ ꯃꯇꯝ ꯈꯔ ꯆꯠꯂꯄ ꯋꯥꯅꯤꯗ ꯃꯔꯤꯒ ꯈꯔꯒ ꯀꯥꯟꯅ ꯊꯧꯔꯗꯤ ꯌꯥꯝ ꯊꯨꯕꯅꯤꯗ
ꯎꯝ
ꯈꯣꯏꯗ
ꯍꯧꯖꯤꯛꯀꯥꯟ ꯂꯝꯕꯤꯗꯤ ꯐꯅꯌꯥꯝ ꯐꯒꯠꯂꯛꯑꯦ ꯑꯗꯨ ꯃꯣꯏꯒꯤ ꯑꯃ ꯍꯧꯖꯤꯛꯀꯤ ꯑꯅꯧꯕ ꯁ꯭ꯋꯥꯏꯗ ꯃꯣꯏꯒꯤ ꯀꯩꯅꯣ ꯍꯩꯔ ꯊꯥꯕꯗꯣ
ꯎꯝ
ꯊꯥ ꯊꯥꯅ ꯊꯥꯕꯗꯣ ꯑꯗꯨ ꯑꯗꯨꯁꯨ ꯐꯩ ꯑꯗꯣꯝ ꯅꯣꯏ ꯑꯗꯣꯝꯗꯗꯤ ꯊꯥꯗ꯭ꯔꯣ ꯑꯗꯨꯗꯣ
ꯑꯗꯨꯃꯥꯏꯅꯗꯤ ꯌꯥꯝ ꯊꯥꯕꯗꯤ ꯑꯣꯏꯗꯦ
ꯑꯃ ꯍꯧꯖꯤꯛ ꯑꯅꯧꯕ ꯃꯣꯏꯒꯤ
ꯍꯣꯏ ꯍꯣꯏ ꯑꯧ ꯑꯣ ꯈꯪꯉꯦ ꯈꯪꯉꯦ ꯈꯪꯉꯦ ꯈꯪꯉꯦ ꯑ ꯑꯗꯨ ꯑꯣ ꯑꯗꯨꯃꯥꯏꯅ ꯇꯧꯗꯦ
ꯎꯝ ꯍꯧꯖꯤꯛ ꯍꯧꯖꯤꯛ ꯁ꯭ꯋꯥꯏꯒꯤꯗꯤ ꯑꯗꯨꯝ ꯇꯧꯅꯕ ꯌꯥꯎꯋꯦ ꯑꯩꯈꯣꯏ ꯖꯒꯥꯗꯒꯤꯗꯤ ꯇꯧꯗꯦ
ꯑꯣ ꯑꯩꯈꯣꯏꯗꯁꯨ ꯇꯧꯗꯦꯔꯥ ꯀꯗꯥꯏꯗꯒꯤ
ꯎꯝ
ꯑꯗꯨꯃꯥꯏꯅ ꯇꯧꯕꯤꯔꯗꯤ ꯈꯔ ꯀꯨꯏꯅ ꯆꯠꯀꯗꯕ ꯃꯥꯜꯂꯦꯀꯣ ꯃꯣꯏꯗꯣ ꯌꯥꯝ
ꯃꯥꯅꯦ ꯑꯗꯨ ꯑꯗꯨ ꯑꯗꯨꯗꯣ ꯃꯣꯏꯅ ꯍꯥꯏꯅꯕꯗ ꯆꯍꯤ ꯅꯤꯝꯐꯨ ꯀꯨꯟꯊ꯭ꯔꯥ ꯅꯤꯝꯐꯨꯒꯤ ꯀꯩꯅꯣꯅꯤꯗꯤ ꯍꯥꯏꯌꯦꯕ ꯑꯗꯣ ꯈꯪꯗꯦ ꯍꯦꯛꯇ ꯀꯩꯅꯣꯒꯤ ꯃꯥꯥꯏ ꯃꯥꯒꯤ ꯈꯨꯠ ꯍꯥꯏꯗꯤ ꯄꯤꯈꯥꯎꯗ ꯄꯩꯁꯥ ꯆꯪꯅꯕ ꯍꯣꯠꯅꯕꯁꯤꯗꯅꯦ ꯁꯣꯏꯔꯤꯁꯦ
ꯃꯣꯏꯅ ꯆꯪ ꯍꯣꯏ ꯍꯣꯏ ꯆꯪꯕ ꯄꯣꯠꯁꯤꯡꯗꯣ ꯌꯥꯝ ꯐꯕ ꯐꯕ ꯁꯤꯖꯤꯟꯅꯔꯗꯤ ꯀꯨꯏꯅ ꯆꯠꯀꯅꯤꯕ ꯅꯠꯇꯕꯤꯗ ꯃꯣꯏꯅ ꯄꯣꯀꯦꯠꯇ ꯆꯪꯅꯕ ꯍꯣꯠꯅꯕꯗ ꯈꯤꯇꯪ ꯈꯤꯇꯪ ꯊꯥꯗꯄꯗꯒꯤꯅꯦꯕ
ꯑꯣ ꯍꯣꯏ ꯍꯣꯏ ꯑꯗꯨ ꯃꯥꯒꯤ ꯐꯖꯅ ꯁꯤ ꯁꯥꯕꯤꯒꯗꯕ ꯄꯣꯠꯇꯣ ꯃꯥꯒꯤ ꯃꯊ ꯃꯆꯥꯛ ꯃꯊꯨꯝꯁꯤꯡꯗꯣ ꯑꯍꯣꯡꯕꯅꯤ ꯈꯪꯗꯦ ꯋꯥꯠꯄꯅꯤ ꯈꯪꯗꯦ ꯇꯧꯕꯅꯤꯅ ꯀꯨꯏꯅ ꯆꯠꯇ